ꯍꯜꯂꯣ ꯇꯥꯔꯕꯣ
ꯇꯔꯕꯣ ꯇꯥꯔꯦ ꯇꯥꯔꯦ
ꯇꯥꯔꯦ ꯇꯥꯔꯦ
ꯑꯩꯁꯦ ꯑꯁ꯭ꯋꯥꯏꯕꯧ ꯑꯁ꯭ꯋꯥꯏꯐꯧ ꯋꯥꯋꯥꯛꯀꯤꯡ ꯁꯨꯝ ꯆꯠꯂꯨꯕ ꯁꯝꯖꯜꯂꯛꯏꯕ
ꯑꯣ ꯀꯥꯏꯐꯧ ꯆꯠꯂꯨꯏꯅꯣꯅꯦ ꯅꯦꯏ ꯋꯥꯛꯀꯤꯡ ꯆꯦꯟꯐꯝ ꯂꯩꯕ꯭ꯔꯣ
ꯁꯨꯝ ꯂꯝꯕꯤꯗ ꯉꯥꯏꯍꯥꯛ ꯁꯨꯝ ꯊꯣꯛꯎꯕꯅꯤꯅ ꯉꯁꯥꯏꯗꯒꯤ ꯌꯨꯝꯗ ꯁꯨꯝ ꯂꯩꯌꯦꯅ ꯀꯩꯗꯧꯔꯝꯃꯤꯅꯣ
ꯑꯩꯁꯨ ꯁꯟꯙꯌꯥ ꯋꯥꯏꯔꯝ ꯇꯥꯁꯤꯜꯂꯛꯄꯒꯤ ꯊꯥꯕꯜꯒ ꯋꯥꯏꯔꯝ ꯇꯥꯁꯟ ꯈꯣꯠꯆꯟꯗꯅ ꯇꯧꯔꯝꯕꯅꯤ
ꯅꯣꯏꯗꯤ ꯆꯥꯛ ꯏꯁꯤꯡ ꯊꯣꯡꯕꯩ ꯃꯇꯝ ꯌꯧꯔꯛꯇ꯭ꯔꯤꯕ꯭ꯔꯣ ꯅꯨꯡꯗꯥꯡꯋꯥꯏꯔꯝꯒꯤ
ꯅꯨꯡꯗꯥꯡ ꯅꯨꯡꯗꯥꯡꯁꯨ ꯆꯥꯛ ꯏꯁꯤꯡ ꯊꯣꯡꯕ ꯃꯇꯝ ꯌꯧꯁꯜꯂꯛꯑꯦ
ꯀꯅꯥꯅ ꯊꯣꯡꯒꯦ
ꯆꯥꯛꯇꯤ ꯑꯩꯅ ꯊꯣꯡꯉꯤ
ꯑꯣ ꯀꯔꯤ ꯀꯔꯤ ꯃꯊꯦꯜ ꯂꯥꯡꯗꯣꯔꯦ ꯍꯣꯔꯦꯟ ꯅꯨꯡꯗꯥꯡꯒꯤꯗꯤ
ꯍꯣꯔꯦꯟ ꯅꯨꯡꯗꯥꯡꯁꯦ ꯄꯥꯛꯅꯝ ꯑꯃ ꯅꯝꯒꯦ ꯁꯧꯒ꯭ꯔꯤ ꯑꯃ ꯊꯣꯡꯒꯦ
ꯎꯝ ꯍꯥꯎꯔꯅꯤꯗ
ꯎꯝ
ꯑꯁꯦꯡꯕꯒꯤꯔꯣ
ꯑꯁꯦꯡꯕꯩꯅꯦ
ꯀꯩ ꯄꯥꯛꯅꯝꯗꯣꯏꯅꯣ
ꯅꯄꯥꯛꯄꯤ
ꯑꯣ ꯑꯩ ꯈꯤꯇ ꯈꯥꯛꯄꯤꯔꯝꯃꯣ ꯑꯩ ꯈꯤꯇ ꯆꯥꯕ ꯂꯥꯛꯆꯒꯦ
ꯑꯣ ꯑꯁꯦꯡꯕꯩꯔ
ꯑꯄꯒꯤꯅꯦ ꯍꯥꯏꯁꯦ ꯐꯥꯒꯤ ꯅꯠꯇꯕꯒꯤ
ꯑ
ꯅꯣꯏꯗꯤ ꯆꯥꯛꯁꯦ ꯌꯥꯝ ꯊꯦꯡꯕꯅꯤꯅꯦ
ꯆꯔꯥ ꯋꯥꯟꯕꯌꯥꯏ ꯀꯩꯅꯣ
ꯌꯥꯏꯑꯌꯦ
ꯆꯔꯥ ꯋꯥꯟꯕ ꯑꯣꯏꯅ ꯂꯥꯛꯑꯣ
ꯍꯦꯟꯖꯥꯡꯗꯨꯕꯨꯗꯤ ꯃꯥꯟꯅꯔꯅꯤ ꯑꯈꯣꯏꯁꯨ ꯁꯧꯒꯔꯤ ꯊꯣꯡꯗꯣꯏ
ꯁꯧꯎꯔꯤꯗꯨꯣꯡꯉ ꯀꯩꯝ ꯇꯧꯔꯣꯏꯗ꯭ꯔꯣ
ꯁꯧꯀꯤ ꯊꯣꯡꯉꯒ ꯑꯁꯟꯕꯤꯗ ꯄꯥꯐꯣꯔ ꯇꯥꯎꯁꯟꯕꯔ ꯀꯩꯅꯣꯝ ꯇꯧꯔ ꯂꯣꯏꯔꯦ
ꯑꯣ
ꯄꯥꯛꯅꯝ ꯅꯝꯕꯁꯦ ꯇꯜꯂꯦꯕ ꯑꯩꯈꯣꯏꯗꯤ ꯌꯥꯝ ꯖꯟ ꯖꯥꯟ ꯑꯣꯏꯌꯦꯕ
ꯄꯥꯛꯅꯝ ꯅꯝꯕꯕꯨ ꯀꯩꯗ ꯖꯟ ꯖꯥꯟ ꯑꯣꯏꯔꯤꯅꯣ
ꯑꯃꯨꯛ ꯉꯥꯔꯤꯃꯛ ꯑꯃꯨꯛ ꯂꯧꯔꯅꯤ ꯑꯃꯨꯛ ꯁꯣꯏꯔꯅꯤ ꯑꯃꯨꯛ ꯇꯣꯠꯂꯅꯤ ꯑꯃꯨꯛ ꯌꯣꯝꯃꯅꯤ ꯑꯃꯨꯛ ꯀꯥꯃꯅꯤ ꯑꯃꯨꯛ ꯌꯥꯏꯔꯅꯤ ꯃꯇꯝ ꯌꯥꯝ ꯃꯥꯡꯗꯣ
ꯍꯣꯏ ꯑꯗꯨꯕꯨꯗꯤ ꯆꯨꯝꯃꯦ ꯑꯗꯨ ꯍꯥꯎꯅ ꯆꯥꯗꯣꯏꯗꯨꯗꯤ
ꯎꯝ ꯍꯥꯎꯅꯕꯨꯗꯤ ꯆꯥꯕ ꯑꯍꯥꯎꯕꯗꯤ ꯆꯥꯅꯤꯡꯕ ꯋꯥꯕꯗꯨꯗꯤ ꯇꯟꯕ
ꯀꯩꯁꯨ ꯌꯥꯝꯅ ꯑꯦ ꯑꯗꯨꯗꯩꯗ ꯀꯩꯅꯣ ꯆꯥꯛꯇꯣ ꯅꯥꯀꯜ ꯑꯃꯗ ꯀꯥꯝꯃꯅꯤ ꯑꯗꯩ ꯒ꯭ꯌꯥꯁ ꯅꯥꯀꯜ ꯑꯃꯗ ꯉꯥꯔꯤ ꯂꯧꯔꯅꯤ ꯑꯗꯒꯤ ꯃꯣꯔꯣꯛꯇꯨꯒ ꯇꯧꯔꯒ ꯂꯧꯔꯒ ꯃꯣꯔꯣꯛꯇꯨꯒ ꯉꯥꯏꯗꯨꯒ ꯅꯩꯈꯥꯏꯔꯒ
ꯎꯝ
ꯊꯨꯝꯗꯨꯒ ꯑꯗꯩ ꯉꯁꯥꯏ ꯃꯔꯣꯏꯗꯨꯒ ꯅꯩꯈꯥꯏꯕꯤꯔꯅꯤ ꯑꯗꯩ ꯕꯦꯁꯣꯟꯗꯨꯁꯨ ꯑꯃꯨꯛ ꯅꯩꯈꯥꯏꯕꯤꯔꯅꯤ ꯄꯨꯟꯅ ꯇꯣꯠꯁꯤꯟꯃꯤꯟꯅꯔꯅꯤ ꯑꯗꯩ ꯇꯣꯠꯁꯤꯜꯂꯒ ꯀꯩꯅꯣ ꯇꯧꯔꯒ ꯑꯩꯈꯣꯏ ꯀ ꯃꯅꯥ ꯌꯥꯏꯉꯪꯂꯥ ꯌꯥꯉꯡꯂꯥꯗꯨꯗ ꯌꯣꯝꯝꯕꯅꯤ ꯑꯗꯩ ꯂꯥꯗꯨꯒ ꯇꯧꯔꯒ ꯌꯥꯌꯥꯡꯂꯥꯗꯨꯅ ꯃꯈꯥ ꯊꯥꯔꯒ ꯑꯗꯩ ꯂꯥꯗꯨꯅ ꯃꯊꯛꯇꯗ ꯌꯥꯡꯂꯥꯗꯨꯏ ꯃꯊꯛꯇ ꯉꯁꯥꯏꯒꯤ ꯕꯦꯁꯣꯟ ꯑꯇꯣꯠꯄ ꯃꯔꯣꯏ ꯃꯔꯥꯡ ꯑꯇꯣꯞꯄꯗꯣ ꯍꯥꯞꯇꯣꯏꯅꯦꯕ ꯑꯗꯨꯒ ꯇꯧꯔꯒ ꯌꯣꯝꯁꯤꯜꯂꯒ ꯑꯃꯨꯔꯛꯑꯅꯤ ꯊꯧꯊꯧ ꯀꯥꯝꯊꯣꯛꯄꯤꯈ꯭ꯔꯅꯦ ꯆꯥꯛꯇꯣ ꯀꯥꯝꯕ ꯉꯥꯏꯔꯤꯉꯩꯗ ꯑꯗꯨꯝ ꯂꯣꯏ ꯌꯥꯏ ꯍꯥꯏꯕ
ꯏꯍꯏ ꯑꯗꯨꯗꯣ ꯁꯨꯝ ꯇꯟꯕꯩꯅꯤꯅꯦ ꯅꯣꯏ ꯀꯩꯅꯣ ꯇꯧꯕ꯭ꯔꯣ ꯌꯥꯏꯉꯥ ꯑꯗꯒꯤ ꯂꯥ ꯅꯣꯏ ꯍꯧꯕ꯭ꯔ ꯅꯣꯏ ꯍꯤꯡꯒꯣꯜꯗ
ꯍꯧꯋꯦ
ꯏꯁ ꯍꯤꯡꯒꯣꯜ ꯌꯥꯝ ꯆꯥꯎꯕ ꯃꯥꯜꯂꯤꯗ
ꯌꯥꯝ ꯀꯟꯅ ꯆꯥꯎꯕꯗꯤ ꯅꯠꯇꯦ ꯁꯨꯝ ꯃꯆꯥ ꯑꯃꯅꯤ ꯁꯨꯝ ꯊꯥꯕꯅꯤ ꯑꯗꯨꯃꯥꯏꯅ ꯁꯨꯝ ꯆꯥꯅꯤꯡꯉꯛꯄꯗꯅ
ꯑꯩꯈꯣꯏꯗꯤ ꯍꯧꯕꯗꯤ ꯍꯧꯗꯦ ꯑꯝꯇ ꯃꯤꯉꯣꯟꯗꯒꯤꯩꯒ ꯅꯣꯡꯐꯥꯗꯣꯛ ꯈꯔ ꯃꯌꯥꯝ ꯄꯥꯟꯕꯗꯣ ꯈꯤꯇꯪ ꯂꯥꯞꯅ ꯀꯩꯅꯣꯔꯣꯝꯗꯒ ꯆꯠꯂꯗꯤ ꯃꯣꯏꯗꯤ ꯃꯌꯥꯝ ꯑ ꯃꯌꯥꯝ ꯄꯥꯛ ꯄꯥꯛꯅ ꯊꯥꯏꯑꯕ ꯂꯝ ꯂꯝ
ꯍꯥꯝ
ꯑꯗꯒꯤꯒ ꯍꯦꯛꯂꯛꯄꯗꯣ ꯀꯪꯍꯜꯂꯒ ꯊꯝ ꯁꯤꯖꯤꯟꯅꯔꯝꯗꯥꯏ ꯁꯤꯖꯤꯟꯅꯕ ꯑꯗꯨꯃꯥꯏꯅ ꯇꯧꯋꯤ
ꯑꯗꯣ ꯑꯩꯈꯣꯏ ꯒꯝꯂꯥꯒꯨꯝꯕ ꯆꯣꯡꯒꯥꯡꯒꯨꯝꯕ ꯑꯝꯗ ꯂꯩꯕꯥꯛ ꯈꯔ ꯍꯥꯞꯄꯒ ꯑꯗꯨꯝ ꯌꯥꯏꯉꯥꯡꯗꯣ ꯀꯩꯅꯣꯗꯨꯣ ꯌꯥꯏꯉꯥꯡꯗꯣ ꯑꯃꯅꯤ ꯑꯗꯨꯝ ꯍꯥꯞꯆꯤꯟꯈ꯭ꯔꯣ ꯑꯗꯨꯝ ꯃꯊꯟꯇ ꯑꯗꯨꯝ ꯍꯧ ꯍꯧꯒꯠꯆꯔꯛꯑꯅꯤ ꯃꯥꯏ ꯇꯥꯏꯃꯤꯡꯗꯨꯣ ꯌꯧꯔꯒ
ꯍꯧ ꯃꯌꯣꯟꯗꯤ ꯌꯥꯝ ꯆꯣꯡꯉꯝꯃꯦ ꯍꯟꯗꯛ ꯑꯩꯈꯣꯏ ꯀꯩꯅꯣ ꯇꯧꯕꯒꯤ ꯕꯥꯇꯤꯟ ꯂ ꯊꯝꯕ ꯑ ꯂꯩꯕꯥꯛ ꯈꯔꯕꯨꯗꯤ ꯌꯥꯎꯋꯦꯕ ꯑꯗ ꯃꯌꯥꯝ ꯆꯣꯛꯈꯠꯂꯑꯦ ꯆꯥꯎ ꯆꯥꯎꯅ ꯑꯗ ꯑꯩ ꯊꯥꯐꯝ ꯂꯩꯇꯗꯅ ꯃꯤꯉꯣꯟꯗ ꯄꯤꯊꯣꯛꯈ꯭ꯔꯦ
ꯑꯗꯨ ꯂꯩꯕꯥꯛ ꯈꯤꯇꯪ ꯍꯥꯞꯆꯤꯜꯂꯒ ꯌꯨꯡꯁꯤꯜꯂꯝꯃꯗꯤ ꯅꯣꯏ ꯍꯧꯖꯤꯛ ꯐꯅꯌꯥꯝ ꯆꯥꯔꯅꯤ
ꯎꯝ ꯑꯗꯨ ꯃꯐꯝ ꯂꯩꯇꯕꯩꯅꯤꯅꯦ
ꯕꯥꯇꯤꯟꯒꯨꯝꯕ ꯒꯝꯂꯥꯒꯨꯝꯕ ꯑꯗꯨꯝ ꯍꯥꯞꯄ ꯌꯥꯏ ꯀꯩꯅꯣ
ꯌꯥꯏꯌꯦ ꯕꯗꯤꯟꯒꯨꯝꯕ ꯒꯝꯂꯥꯒꯨꯝꯕ ꯑꯗꯣ ꯍꯧꯖꯤꯛꯇꯣ ꯑꯩꯈꯣꯏ ꯄꯣꯠ ꯊꯝꯐꯝꯗꯣ ꯃꯊꯣꯡ ꯃꯔꯤ ꯑꯃꯝꯇ ꯈꯪꯗ꯭ꯔꯕ ꯀꯃꯂꯥꯗꯣ ꯊꯝꯐꯝꯗꯨꯣ ꯑꯃꯨꯛ ꯒꯦꯠ ꯃꯌꯥ ꯊꯝꯃꯁꯨ ꯊꯣꯡ ꯍꯥꯡꯕ ꯈꯣꯠꯄ ꯐꯔꯛ ꯇꯥꯕ ꯑꯗꯒꯤꯅ ꯈꯥꯔꯁꯨ ꯑꯃ ꯅꯥꯇꯩ ꯑꯃ ꯆꯥꯗꯕ ꯇꯥꯡꯗꯣ ꯑꯣꯏꯔꯦꯅꯦ
ꯑꯣ ꯁꯒꯔꯤ ꯊꯣꯡꯉꯒ ꯄꯥꯄꯣꯔ ꯇꯥꯎꯅꯦꯕ
ꯑꯗꯒꯤ ꯀꯥꯡꯉꯧ ꯃꯌꯥꯝ ꯍꯧꯖꯤꯛꯀꯥꯟꯁꯦ ꯍꯥꯟꯅꯗꯤ ꯀꯥꯡꯉꯒꯁꯨ ꯉꯧꯕ ꯑꯗ ꯉꯁꯤ ꯉꯔꯥꯡꯁꯩ ꯑꯩꯗꯤ ꯁ ꯃ ꯌꯥꯥꯟꯁꯤ ꯆꯥꯕ ꯌꯥꯕ ꯌꯥꯗꯕ ꯇꯧꯕꯁꯤꯗꯅꯦ ꯑꯩꯅ ꯉꯧꯔꯅꯤ ꯑꯩꯅ ꯆꯥꯔꯔꯣꯏ ꯊꯋꯥꯏꯁꯦ ꯀꯌꯥꯗꯤ ꯅꯨꯡꯉꯥꯏꯈꯤꯗ꯭ꯔꯦ ꯁꯤꯇꯅꯤꯅꯦ
ꯏꯁꯥꯗꯤ ꯆꯥꯖꯅꯤꯡꯕ
ꯆꯥꯗꯤ ꯆꯥꯖꯅꯤꯡꯕ ꯑꯩꯗꯤ ꯇꯦꯁꯀꯁꯦ ꯊꯣꯡꯉꯦꯗꯤ ꯌꯥꯝ ꯇꯧꯈꯜꯂꯦꯕ ꯑꯩꯗꯤ ꯀꯥꯎꯗꯨꯁꯨ ꯇꯧꯈꯤꯒ ꯇꯧꯔꯨꯔꯕꯅꯤ ꯅꯍꯥꯟꯁꯨ ꯑꯩꯗ ꯍꯥꯏꯔꯛꯏꯁꯤꯅ ꯅꯤꯡꯁꯤꯡꯉꯛꯑꯦ ꯑꯗꯨꯒ ꯑꯗꯨꯒꯒ ꯅꯣꯏ ꯀꯔꯤ ꯈꯣꯡꯗ꯭ꯔꯨꯝ ꯃꯀꯨ ꯄꯥꯛꯅꯝ ꯀꯌꯥꯝ ꯇꯧꯅꯗꯥꯏꯅꯦ
ꯑꯥꯎ
ꯀꯃꯥꯏꯅ ꯇꯧꯔꯤꯅꯣ ꯑꯗꯨꯅ
ꯑꯗꯨꯁꯨ ꯆꯞ ꯃꯥꯟꯅꯩꯌꯦ ꯍꯥꯏꯗꯤ ꯉꯁꯥꯏꯒꯤ ꯉꯥꯔꯤ ꯃꯣꯔꯣꯛ ꯊꯨꯝꯗꯣꯅꯩ ꯐꯩꯔꯒ
ꯍꯥꯏ ꯑꯣ ꯀꯩꯅꯣꯒꯤ ꯅꯄꯥꯛꯄꯤꯒꯤ ꯃꯍꯨꯠꯇ ꯀꯩꯅꯣꯗꯨꯅ ꯃꯍꯨꯠ ꯁꯤꯟꯈꯤꯕꯒꯤ ꯋꯥꯅꯤꯅꯦ
ꯀꯨꯗꯨꯅ ꯁꯤꯟꯕꯩ ꯋꯥꯅꯦꯕ
ꯃꯍꯥꯎꯗꯤ ꯀꯔꯝꯕꯅꯍꯦ ꯀꯃꯥꯏꯅ ꯇꯧꯒꯦ
ꯑꯗꯣ ꯃꯤ ꯃꯤ ꯑꯄꯥꯝꯕ ꯍꯥꯏꯗꯨꯅꯦ ꯑꯗꯣ ꯑꯩꯈꯣꯏꯗꯤ ꯅꯄꯥꯛꯄꯤꯗꯨꯅ ꯍꯦꯟꯅ ꯆꯥꯖꯅꯤꯡꯕꯅꯤꯅ ꯅꯄꯥꯛꯄꯤꯗꯨꯅ ꯇꯧꯕꯅ ꯑꯗꯨꯝ ꯍꯥꯎꯔꯦ
ꯃꯈꯜ ꯃꯈꯜꯅꯤꯀꯣ ꯆꯤꯟꯖꯥꯛꯁꯤꯁꯦ ꯄꯥꯛꯅꯝ ꯍꯥꯏꯔꯦ ꯃꯈꯟ ꯀꯌꯥꯅꯣꯝ ꯊꯣꯛꯏꯅꯤꯀꯣ
ꯃꯅꯦ
ꯉꯥ ꯃꯛ ꯍꯥꯏꯔꯁꯨ ꯃꯈꯜ ꯃꯈꯜ ꯌꯦꯟꯗꯃꯛ ꯍꯥꯏꯔꯁꯨ ꯃꯈꯜꯅ ꯑꯃꯨꯛꯊꯣꯛꯏꯕꯅꯤ ꯕꯣꯏꯂꯔꯕꯨ ꯍꯥꯏꯕꯅꯦ ꯀꯣꯏꯂꯔꯕꯨ ꯍꯥꯏꯕꯅꯦ ꯀꯥꯎꯅꯦꯟꯒ ꯆꯥꯔꯕꯣ ꯅꯪ ꯀꯃꯥꯏꯅ ꯇꯧꯒꯦ ꯃꯥꯁꯦ ꯌꯥꯝ ꯀꯜꯂꯦ ꯍꯥꯏꯌꯦ
ꯀꯥꯎꯅꯩꯌꯦꯟꯁꯦ ꯀꯟꯗꯤ ꯌꯥꯝ ꯀꯜꯂꯦ ꯑꯗꯣ ꯍꯥꯎꯗꯤ ꯌꯥꯝ ꯍꯥꯎꯕ
ꯌꯥꯝ ꯍꯥꯎꯋꯦ
ꯎꯝ ꯃꯍꯤꯁꯦ ꯌꯥꯝ ꯍꯥꯎꯋꯦ ꯃꯥꯒꯤꯅ
ꯑꯣ ꯅꯣꯏ ꯌꯦꯟ ꯂꯣꯏꯗ꯭ꯔꯣ
ꯂꯣꯏꯗꯦꯗ
ꯑꯁ ꯂꯣꯏꯔꯗꯤ ꯅꯣꯏꯗꯣ ꯆꯥꯊꯣꯛꯑꯁꯦ ꯍꯥꯏꯒꯦ ꯇꯧꯕꯅꯤꯅꯦ ꯂꯣꯏꯔꯝꯗ꯭ꯔꯦ
ꯅꯍꯥꯟꯋꯥꯏ ꯌꯨꯝꯗꯗꯤ ꯌꯦꯟ ꯉꯥꯅꯨꯁꯦ ꯌꯥꯝ ꯂꯣꯏꯌꯦꯕ
ꯎꯝ
ꯑꯗꯨꯗ ꯃꯍꯥꯎꯗꯣ ꯍꯧꯖꯤꯛꯇꯤ ꯑꯝꯇ ꯕꯣꯏꯂꯔꯗ ꯍꯦ ꯆꯥꯕ ꯐꯪꯗ꯭ꯔꯦꯗ ꯅꯣꯡ ꯐꯥꯗꯣꯛ ꯀꯣꯏꯂꯔꯒꯨꯝꯕ ꯆꯥꯕ
ꯃꯥꯅꯦ ꯑꯁ ꯌꯥꯝ ꯍꯔꯥꯎꯕ ꯃꯥꯜꯂꯦ ꯅꯣꯏ ꯑꯗꯥꯏꯗꯣ ꯀꯩꯗꯩꯅꯣ
ꯂꯩꯁꯥꯕꯤꯈꯩ ꯍꯔꯥꯎꯔꯤꯅꯦ
ꯃꯔꯨꯛꯀ ꯐꯥꯎꯕ ꯌꯥꯎꯕ꯭ꯔꯥ
ꯈꯪꯗꯦ ꯃꯣꯏꯁꯦ ꯃꯔꯨ ꯐꯥꯎ ꯖꯥꯠꯂꯥ
ꯎ ꯐꯥꯎꯔꯝꯗꯧ ꯃꯥꯜꯂꯦ ꯌꯥꯝ ꯍꯔꯥꯎꯋꯦ ꯉꯥꯁꯦ ꯉꯥꯗꯤ ꯄꯥꯛꯅꯝꯇꯩꯕ ꯌꯥꯗꯕ꯭ꯔꯣ
ꯌꯥꯏꯌꯦ ꯉꯥꯅꯝ ꯍꯥꯎꯏ ꯀꯩꯅꯣ
ꯅꯠꯇꯦ ꯑꯩꯅ ꯍꯥꯏꯗꯤ ꯀꯩꯅꯣꯗꯣ ꯑꯆꯧꯕꯤꯗꯣ
ꯉꯥ ꯑꯆꯧꯕꯁꯤꯗ ꯑꯩꯈꯣꯏꯒꯤ ꯃꯁꯥ ꯈꯔ ꯌꯥꯝ ꯀꯟꯅꯗꯤ ꯅꯠꯇꯕ ꯑꯩꯈꯣꯏꯒꯤ ꯃꯁꯥ ꯈꯔ ꯄꯨꯝꯊꯔꯛꯄ ꯐꯖꯩ
ꯑꯥ
ꯅꯁꯨ ꯍꯦꯜꯂꯦꯒ ꯍꯥꯏ ꯑꯗꯨꯗꯤ ꯑꯄꯣꯛꯄꯗꯤ ꯑꯝꯇ ꯆꯥꯗ꯭ꯔꯤꯕ ꯑꯗꯨꯒ ꯄꯨꯝꯗꯕ ꯄꯣꯠ ꯑꯩꯈꯣꯏꯒꯤ ꯑꯥ ꯃꯁꯥ ꯀꯩ ꯍꯥꯏ ꯀꯟꯅ ꯐꯤꯡ ꯐꯤꯡ ꯆꯣꯡꯕꯁꯤꯅ ꯑꯁꯤꯕꯨꯗꯤ ꯑꯗꯨꯝ ꯀꯥꯏꯣ ꯇꯧ ꯑꯣꯏꯗꯣꯏꯕ ꯑꯗꯣ ꯑꯇꯦꯛꯄꯗꯒꯤ ꯑꯗꯨꯝ
ꯁꯤꯔꯛꯄ ꯀꯨꯏꯗ꯭ꯔꯤꯕ
ꯍꯣ ꯍꯣꯏ ꯑꯍꯤꯡꯕꯗꯩ ꯑꯣꯏꯔꯁꯨ ꯌꯥꯏ ꯑꯗꯣ ꯑꯍꯤꯡ ꯑꯍꯤꯡꯕꯗꯨꯅꯗꯤ ꯑꯅ ꯑꯩꯈꯣꯏꯒꯤ ꯐ꯭ꯔꯦꯁ ꯑꯣꯏꯕꯗꯨꯅꯗꯤ ꯍꯦꯟꯅ ꯍꯥꯎꯋꯤꯗꯅ ꯋꯥ
ꯑꯥ
ꯑꯗ ꯑꯩꯈꯣꯏ ꯉꯥꯔꯤ ꯑꯗꯨꯁꯨ ꯉꯥꯔꯤ ꯈꯤꯇꯪ ꯍꯥꯞꯇꯣꯏꯅꯤ ꯌꯥꯝ ꯌꯥꯝ ꯍꯥꯞꯄꯩ ꯅꯠꯇꯦ ꯐꯠꯇꯕ ꯑꯗꯒꯤ ꯊꯨꯝ ꯃꯣꯔꯣꯛ ꯍꯥꯞ ꯄꯅꯤ ꯕꯦꯁꯣꯟꯁꯤꯒ ꯉꯥꯁꯤꯒ ꯇꯣꯠꯇꯣꯏꯅꯦꯕ ꯑꯗꯨꯒ ꯅꯝꯗꯣꯏꯅꯦꯕ
ꯍꯥꯞꯇꯣꯏꯅꯣ ꯑꯗꯨꯗꯗꯤ
ꯑꯗꯨ ꯕꯦꯁꯣꯟꯁꯦ ꯈꯔ ꯑꯗꯨꯝ ꯌꯥꯝ ꯌꯥꯝꯕꯗꯤ ꯅꯠꯇꯕ ꯌꯥꯝ ꯌꯥꯝꯈ꯭ꯔꯒꯗꯤ ꯑꯃꯨꯛ ꯉꯥꯁꯤꯒꯤ ꯃꯍꯥꯎꯁꯤꯦ ꯕꯦꯁꯣꯟꯁꯤꯅ ꯑꯃꯨꯛ ꯍꯥꯠꯈ꯭ꯔꯅꯦꯕ
ꯃꯈꯜ ꯃꯈꯟꯅꯤꯀꯣ ꯂꯩꯔꯤꯁꯦ ꯑꯩꯈꯣꯏꯁꯨ ꯅꯣꯡꯃ ꯇ꯭ꯔꯥꯏ ꯇꯧꯒꯦ ꯈꯪꯗ꯭ꯔꯀꯥꯟꯗ ꯍꯪꯉꯛꯀꯦ
ꯍꯪꯉꯛꯑꯣ
ꯑꯣ ꯑꯗꯣ ꯀꯩꯅꯣ ꯇꯧꯔꯦ ꯑꯥ ꯊꯝꯃꯒꯦ ꯀꯣ ꯅꯪꯁꯨ ꯆꯥꯛ ꯏꯁꯤꯡ ꯊꯣꯡꯗꯣꯛꯎꯔꯣ ꯑꯩꯒꯤ ꯄꯥꯛꯅꯝꯗꯣ ꯈꯔ ꯈꯥꯛꯑꯣ ꯑꯩꯁꯨ ꯊꯝꯃꯒꯦ ꯀꯣ ꯃꯡ ꯊꯝꯃꯦ ꯊꯝꯃꯦ